ꯇꯥꯕ
ꯇꯥꯔꯦ ꯇꯥꯔꯦ
ꯎꯝ
ꯎꯝ ꯉꯥꯏꯈꯣꯀꯣ ꯗꯤꯄꯥꯔꯃꯦꯟ ꯑꯣꯐ ꯃꯦꯊꯃꯦꯇꯤꯁ ꯖꯤ ꯄꯤ ꯋꯨꯃꯦꯟ ꯀꯣꯂꯦꯖ ꯗꯅꯃꯟꯖꯨꯔꯤ ꯌꯨꯅꯤꯚꯔꯁꯤꯇꯤ ꯀꯩꯒꯤꯅꯣ ꯍꯥꯏꯕꯅꯦ ꯗꯤꯁ ꯏꯁ ꯏꯟꯐꯣꯔꯝ ꯇꯨ ꯗ ꯀꯟꯁꯔꯟ ꯏꯁꯇꯨꯗꯦꯟ ꯗꯦꯠ ꯑꯁ
ꯀꯩꯅꯣ
ꯍꯌꯦꯡ ꯍꯌꯦꯡ ꯗꯦꯠ ꯅꯠꯇ꯭ꯔꯣ
ꯃꯥꯅꯤ
ꯑꯩ ꯍꯌꯦꯡ ꯀꯣꯂꯦꯖ ꯆꯠꯇꯕ ꯌꯥꯔꯔꯣꯏ
ꯀꯥꯏ ꯂꯩꯒꯦ
ꯍꯌꯦꯡꯁꯦ ꯑꯦꯛꯖꯥꯝ ꯂꯦꯇꯦꯛꯁꯀꯤ ꯄ꯭ꯔꯦꯛꯇꯤꯀꯦꯜ
ꯍꯥꯏꯔꯛꯑꯕꯣ ꯑꯈꯣꯏꯁꯨ ꯇꯧꯗꯣꯏ ꯑꯣꯢꯔꯝꯅꯤꯅꯦ ꯑꯗꯨꯗꯤ
ꯍꯥꯏꯔꯝꯅꯤ ꯄꯨꯡ ꯕꯥꯔꯣꯗꯩ ꯑꯅꯤꯐꯧ ꯑꯗꯤ ꯆꯠꯂꯨꯔ ꯂꯣꯏꯔꯦ ꯌꯨꯝꯃꯨꯛ ꯍꯜꯂꯛꯑ ꯂꯣꯏꯔꯦ
ꯎꯝ ꯑꯣ ꯑꯣ ꯑꯗꯨꯗꯤ ꯍꯌꯦꯡ ꯑꯝ ꯀꯩ ꯀꯩ ꯑꯣꯏ ꯅꯝꯍꯜꯂꯛꯇꯣꯔꯤꯕ
ꯈꯪꯗꯦꯉꯣ ꯑꯩ ꯍꯣꯔꯦꯟ ꯅꯨꯡꯗꯥꯡ ꯈꯔ ꯄꯔꯦꯛꯇꯤꯁ ꯇꯧꯗ꯭ꯔꯗꯤ ꯌꯥꯔꯔꯣꯢ
ꯀꯩꯅꯣꯒꯤ ꯑꯃ ꯃꯣꯏ ꯑꯩ ꯍꯟꯗꯛ ꯑꯦꯝ ꯌꯨꯗ ꯃꯦꯠꯁꯀꯤ ꯀꯦꯝ ꯑꯃ ꯁꯤꯟꯕꯗꯣ ꯈꯪꯕ꯭ꯔꯥ
ꯑꯦꯝ ꯌꯨ ꯗ
ꯑꯥ
ꯈꯪꯗꯦ
ꯀꯥꯏ ꯗꯦꯠ ꯀꯌꯥ ꯇꯥꯕꯅꯣ ꯀꯥꯎꯊꯣꯛꯈ꯭ꯔꯦ ꯑꯗꯨꯗꯣ ꯌꯥꯎꯗꯤ ꯍꯥꯏꯕꯅꯦꯕ ꯑꯗꯣ ꯃꯣꯏ ꯐꯣꯝꯗꯣ ꯂꯧꯔꯒ ꯊꯥꯖꯤꯟꯕ ꯂꯨꯄꯥ ꯆꯧꯉꯥ ꯆꯧꯉꯥ ꯆꯪꯅꯤ ꯍꯥꯏꯌꯦ
ꯎꯝ
ꯑꯗꯨ ꯃꯣꯏ ꯌꯥꯎꯅꯕ ꯗꯤ ꯌꯥꯎꯋꯦ ꯑꯩ ꯌꯥꯎꯗ꯭ꯔꯕꯅꯦ ꯑꯗꯨꯝ ꯃꯣꯏ ꯃꯤ ꯑꯩꯈꯣꯏ ꯅꯨꯄꯤꯔꯣꯝꯒꯤ ꯃꯣꯏ ꯀꯌꯥ ꯌꯥꯎꯕꯅꯣ ꯈꯪꯗꯦ ꯃꯣꯏ ꯈꯔ ꯑꯃꯗꯤ ꯐꯣꯝ ꯂꯧꯕ ꯑꯩꯅ ꯑꯇꯣꯞꯄ
ꯈꯣꯏꯗꯤ ꯀꯩꯝ ꯍꯥꯏꯔꯛꯇꯦ
ꯃꯍꯥꯟ ꯑꯦ ꯈꯪꯗꯦꯅꯦ ꯑꯗꯨꯗꯤ ꯑꯦꯝ ꯌꯨꯗ ꯁꯤꯟꯅꯤ ꯍꯥꯏꯕꯅꯦꯕ
ꯈꯣꯖꯥꯖꯤꯡ ꯍꯥꯏꯔꯛꯈꯤꯕꯗꯤ ꯈꯪꯗ꯭ꯔꯦ ꯈꯪꯗ꯭ꯔꯦ ꯑꯩꯈꯣꯏ ꯑꯣꯖꯥꯁꯤꯡ ꯑꯗꯨꯒꯨꯝꯕꯗꯤ ꯌꯥꯝ ꯍꯥꯏꯒꯟꯕꯅꯦꯕꯀꯣ
ꯎꯝ
ꯍꯟꯗꯣꯛ ꯈꯪꯗꯦ ꯍꯟꯗꯛꯇꯤ
ꯗꯥꯏꯔꯦꯛ ꯀꯦꯝ ꯀꯦꯝꯦꯝꯁꯨ ꯍꯣꯏ ꯃꯦꯠꯁ ꯑꯦꯝ ꯌꯨꯗꯅꯦ ꯍꯥꯏ ꯑꯗꯨꯒ ꯃꯣꯏ ꯍꯥꯏꯕꯗꯨ ꯑꯗꯨꯝ ꯃꯦꯠꯁꯀꯤ ꯀꯦꯝꯅꯦꯗꯤ ꯑꯗꯨꯝ ꯍꯥꯏꯕꯀꯣ ꯑꯗꯨ ꯀꯃꯥꯏ ꯇꯄꯅꯣꯗꯦ ꯁꯨ ꯐꯖꯅ ꯍꯪꯖꯟꯗ꯭ꯔꯦ ꯑꯩꯁꯨ ꯌꯥꯎꯅꯤꯡꯗꯗꯅ
ꯎꯝ ꯑꯗꯨꯃꯣꯁꯤꯗꯤ ꯐ꯭ꯔꯤꯁꯤ ꯀꯦꯗꯤ ꯃꯤ ꯄꯩꯁꯥ ꯂꯩ ꯇꯕꯁꯨ ꯑꯃꯅꯤꯝꯅꯤ ꯑꯩꯈꯣꯏ ꯃ ꯀ ꯂꯩꯇ ꯎꯝ ꯆ ꯍ ꯆ ꯄꯥꯎ ꯍ
ꯃꯣꯏꯒꯤ ꯑꯦꯝ ꯇꯤ ꯇꯤ ꯑꯦꯁꯀꯤ ꯉꯍ ꯇꯧꯕꯗꯣ
ꯄꯥ ꯆꯥ ꯑꯃꯔ ꯆ ꯂꯩꯅꯃꯤ ꯆꯠ ꯎꯝ ꯑꯦꯗꯤ ꯇꯤꯁꯀꯤ ꯑꯥ
ꯇꯧꯕꯗꯣ ꯈꯔ ꯂꯩꯔꯗꯤ ꯑꯃ ꯃꯣꯏꯒꯤ ꯑꯃꯨꯛ ꯃꯄꯥꯟ ꯆꯠꯄꯒꯤꯗꯣ
ꯑꯥ
ꯑꯗꯨꯒꯤꯗꯨꯣ ꯇꯧꯋꯦ ꯍꯥꯏꯌꯦꯕ
ꯑ
ꯑꯗꯨ ꯃꯄꯥꯟ ꯂꯝ ꯆꯠꯄ ꯍꯥꯏꯁꯦ ꯑꯗꯨꯝ ꯀꯣꯂꯦꯖꯅ ꯀꯩꯁꯨꯝ ꯄꯨꯊꯣꯛꯇꯧ ꯅꯠꯇꯦꯕ ꯑꯩꯈꯣꯏꯅ ꯇꯧꯖꯗꯣꯏꯅꯤꯅ
ꯑꯁ ꯑꯗꯨꯏ ꯍꯥꯏꯔꯗꯤ ꯑꯦꯟ ꯁꯤꯒꯨꯝꯕꯗꯤ ꯐꯩꯌꯦ ꯀꯩ ꯑꯁ
ꯍꯥꯥ
ꯑꯦꯟ ꯁꯤ ꯁꯤꯒꯗꯤ ꯌꯥꯝ ꯐꯩꯌꯦꯕ ꯑꯗꯨꯏ ꯍꯥꯏꯔꯨꯔꯗꯤ
ꯐꯩꯌꯦ ꯐꯩꯌꯦ
ꯈꯣꯏ ꯃꯄꯥꯟ ꯂꯝꯗ ꯆꯠꯂꯤ ꯃꯣꯏ ꯃꯄꯥꯟ ꯂꯝ ꯆꯠꯂꯤ ꯃꯌꯥꯝꯁꯦ ꯄꯩꯁꯥ ꯑꯝꯇ ꯇꯤꯡꯕ ꯅꯠꯇꯦ ꯂꯨꯄꯥ ꯂꯤꯁꯤꯡ ꯑꯃꯒꯨꯝꯕ ꯃꯉꯥꯏꯔ ꯌꯥꯝꯁꯨ ꯇꯤꯡꯉ ꯇꯤꯡꯉꯗꯤꯀꯣ
ꯎꯝ
ꯖꯔꯍꯥꯠꯇ ꯆꯠꯀꯦꯔꯥ ꯒꯨꯖꯔꯥꯠ ꯆꯠꯀꯦꯔꯥ ꯗꯦꯜꯍꯤ ꯆꯠꯀꯦꯔꯥ ꯁꯤꯂꯣꯡ ꯆꯠꯀꯦꯔꯥ
ꯀꯩꯅꯣ ꯑꯗꯨꯒꯤ ꯑꯣꯏꯔꯝꯒꯅꯤ ꯑꯩꯈꯣꯏ ꯕꯤ ꯄꯤ ꯑꯦꯁ ꯂꯧꯕ ꯏꯃꯥꯟꯅꯕꯤ ꯑꯃ ꯃꯣꯏꯗꯤ ꯐꯖꯅ ꯆꯠꯂꯤꯦ
ꯑꯁ ꯑꯩꯈꯣꯏꯗꯤꯅꯦ ꯑꯁ ꯑꯩꯈꯣꯏ ꯆꯠꯇꯠꯂꯗ ꯑꯩꯈꯣꯏꯗꯤꯅꯦ ꯀꯣꯟꯐꯤꯗꯦꯟꯁꯁꯨ ꯂꯩꯇꯦ ꯑꯁ ꯑꯩꯒꯤ ꯌꯥꯝꯅ ꯀꯩꯗꯧꯗꯕ ꯍꯥꯏꯖꯔꯗꯤ ꯑꯩ ꯍꯤꯟꯗꯤ ꯍꯩꯇꯕꯁꯦꯀꯣ ꯁꯤꯅꯁꯨ ꯏꯁꯥꯒꯤ ꯈ꯭ꯋꯥꯏꯗꯒꯤ ꯏꯟꯁꯦꯀ꯭ꯌꯨꯔꯤꯇꯤ ꯑꯣꯏꯖꯕ ꯍꯥꯏꯒꯗ꯭ꯔꯥ
ꯍꯤꯟꯗꯤꯗꯤ ꯂꯥꯏꯕꯅꯦ ꯑꯣꯏꯅꯔꯥ ꯑꯗꯨꯝ ꯇꯝꯁꯤꯜꯂꯣ ꯍꯩꯕꯅꯦ
ꯍꯩꯇꯕꯒꯤꯅꯦ ꯏꯕꯦꯝꯃ ꯍꯩꯇ꯭ꯔꯤꯉꯩꯗꯗꯤ ꯂꯨꯏ ꯂꯨ ꯗꯕ ꯑꯝꯇ ꯂꯩꯇꯦ ꯍꯧꯖꯤꯛ ꯑꯩ ꯀ ꯑꯩ ꯇꯝꯃꯤ ꯀꯟꯅ ꯑꯩ ꯍꯧꯖꯤꯛ ꯍꯤꯟꯗꯤ ꯐꯤꯂꯝ ꯀꯟꯅ ꯌꯦꯡꯈꯠꯂꯤ
ꯑꯗꯨꯝ ꯑꯗꯨꯝꯅꯦ ꯃꯣꯏꯅ ꯂꯣꯟꯕꯗ ꯑꯗꯨꯝ ꯈꯪꯕ ꯉꯝꯕꯅꯦ ꯑꯗꯨꯒ ꯑꯗꯨꯝ ꯑꯩꯈꯣꯏꯁꯨ ꯄꯨꯡꯂꯣꯟꯗ ꯂꯣꯜꯂꯣꯕ ꯈꯪꯉꯕ ꯑꯗꯨꯝ ꯈꯪꯕꯅꯦ ꯂꫭꯜ ꯂꯣꯜꯂ ꯍꯩꯔꯛꯄꯅꯦ ꯍꯤꯟꯗꯤꯗꯤ ꯀꯩꯁꯨ ꯂꯨꯗꯝ ꯏꯪꯂꯤꯁ ꯅ ꯃꯨꯛ ꯄ꯭ꯔꯅꯟꯁꯦꯁꯟ ꯂꯥꯛꯄꯅꯦ ꯍꯤꯟꯗꯤꯗꯤ ꯑꯗꯨꯝ ꯂꯣꯟꯖꯜꯂꫭ ꯌꯥꯕꯅꯦ ꯍꯦꯇ
ꯍꯣꯏ ꯑꯗꯨꯅ ꯍꯤꯟꯗꯤ ꯍꯩꯇꯕꯁꯦꯀꯣ ꯃꯅꯤꯄꯨꯔꯅ ꯃꯅꯨꯡ ꯃꯅꯨꯡꯗ ꯃꯉꯥꯏꯔꯦ ꯌꯥꯗ꯭ꯔꯦ
ꯍꯣꯏ ꯀꯩꯅꯣ ꯇꯧ ꯇꯧꯔꯗꯤꯅꯦ ꯍꯥꯏꯗꯤ ꯑꯁꯣꯝ ꯁꯥꯎꯠ ꯂꯣꯝꯗ ꯆꯠꯂꯒꯕꯨꯗꯤ ꯍꯤꯟꯗꯤꯁꯦ ꯄꯥꯛ ꯀꯩꯁꯨꯝ ꯆꯟꯅ ꯗꯝꯅꯦꯕ ꯑꯗꯨꯝ ꯏꯪꯂꯤꯁ ꯈꯪꯕ ꯃꯤ ꯃꯌꯥꯝ ꯂꯩꯕꯅꯦꯕ ꯑꯗꯨꯒ ꯑꯈꯣꯏ ꯁ꯭ꯋꯥꯏ ꯁꯦꯟꯇ꯭ꯔꯦꯜꯒꯨꯝꯕ ꯅꫭꯔꯠ ꯔꯟꯒꯨꯝꯕꯁꯤꯗꯗꯤ ꯏꯪꯂꯤꯁꯁꯦ ꯄꯪ ꯅꯣꯠ ꯅꯣꯔꯠ ꯏꯁꯅ ꯑꯃꯨꯛ ꯏꯪꯂꯤꯁꯇ ꯑꯃꯨꯛ ꯈꯪꯒ꯭ꯔꯦꯗꯅꯀꯣ ꯑꯗꯨꯒ ꯁꯦꯟꯇ꯭ꯔꯦꯜ ꯏꯟꯗꯤꯌꯥꯒꯨꯝꯕ ꯆꯠꯂꯛꯄꯗꯗꯤ ꯍꯤꯟꯗꯤꯁꯦ ꯗꯔꯀꯥꯔ ꯌꯥꯝ ꯑꯣꯏꯔꯛꯄꯗꯧꯅ ꯇꯧꯕꯅꯦꯕ
ꯑꯣ ꯑꯗꯨ ꯅꯠꯇꯤꯌꯦ ꯅꯪ ꯃꯤꯁꯅꯒ ꯋꯥꯏ ꯑꯁꯤ ꯑꯝ ꯄꯥꯏꯌꯨꯀꯣ ꯅꯪ ꯃꯤꯁ ꯇ ꯅꯝꯕꯔ ꯊꯥꯕ ꯌꯥꯎꯕ꯭ꯔꯥ ꯑꯩꯈꯣꯏꯅ ꯃꯤꯁꯇ ꯑꯃꯨꯛ ꯂꯥꯛꯇꯕꯒꯤ ꯑꯃꯨꯛ ꯅꯝꯕꯔ ꯑꯃꯨꯛ ꯊꯥꯏꯌꯦꯕꯀꯣ ꯀꯅꯥꯅꫭꯝ ꯔꯤꯐ꯭ꯔꯦꯁ ꯆꯠꯊꫭꯛꯄꯗ ꯌꯥꯗ꯭ꯔꯗꯤ ꯃꯤꯁꯇ ꯑꯃꯨꯛ ꯍꯥꯏꯈꯣ ꯉꯍꯥꯛꯇꯪ ꯆꯪ ꯑꯩ ꯋꯥꯔꯤ ꯀꯔꯤꯀꯥ ꯅꯪ ꯀꯔꯤꯝ ꯈꯜꯂꯨꯅꯣ ꯑꯩꯈꯣꯏꯒꯤ ꯍꯣꯁꯇꯦꯜꯒꯤ ꯃꯤ ꯃꯌꯥꯝ ꯌꯥꯎꯕꯅꯦꯕ ꯃꯤꯁꯨ ꯌꯨꯝ ꯑꯍ ꯍꯟꯖꯤꯜ ꯂꯛꯇ ꯋꯥꯅꯤ ꯃꯁꯔ ꯃꯛꯇꯤ ꯈꯪꯒꯤꯕ꯭ꯔꯥ ꯑꯁꯤ ꯃꯤꯅꯠ ꯀꯌꯥ ꯐꯥꯔꯦ
ꯇꯔꯨꯛ ꯐꯥꯗꯣꯔꯦ
ꯎꯝ ꯎꯝ ꯎꯝ
ꯆꯦ ꯂꯛꯀꯤꯒꯔꯣ ꯅꯪ ꯂꯩꯃꯤꯟꯅꯩꯗꫭ
ꯑ ꯑꯥ ꯑꯁ ꯑꯩ ꯂꯥꯏꯔꯤꯛ ꯌꯥꯝ ꯍꯩꯅꯤꯡꯏ ꯑꯁ ꯀꯃꯥꯏꯅ ꯇꯧꯗꯣꯏꯅꯣ ꯈꯪꯗꯦ ꯑꯈꯣꯏ ꯑꯦꯝ ꯁꯤꯒꯤꯀꯣ
ꯎꯝ
ꯁꯤꯁꯤ ꯄꯤ ꯑꯦꯗ ꯑꯥꯏꯠ ꯌꯧꯔꯗꯤ ꯈꯪꯕ꯭ꯔꯥ ꯄꯨꯂꯞ ꯇꯣꯇꯦꯜ ꯁꯦꯃꯤꯁꯇꯔ ꯇꯔꯨꯛꯀꯤꯗ ꯈꯪꯕ꯭ꯔꯥ
ꯎꯝ
ꯌꯥꯝ ꯊꯤ ꯀꯥꯟꯅꯩ ꯍꯥꯏꯔꯅꯤ ꯏꯃꯦꯝ ꯕꯦꯛꯀ ꯆꯥꯗ꯭ꯔꯕ
ꯍꯣꯏ ꯍꯣꯏ ꯀꯥꯟꯅꯩ
ꯃꯦꯁꯇ ꯍꯥꯏꯕ ꯆꯔꯒꯦ ꯅꯪꯒꯤ ꯑꯉꯥꯡ ꯈꯩꯗꯣ ꯀꯂ꯭ꯥꯁ ꯀꯌꯥ ꯀꯥꯅꯦꯕ
ꯅꯥꯏꯟꯅꯦ ꯍꯧꯖꯤꯛ ꯇꯧꯔꯤꯗꯨꯗꯤ
ꯃꯣꯏꯅꯁ ꯇꯧꯔ ꯑꯩꯁꯨ ꯊꯣꯡ ꯀꯨꯏꯅꯤ ꯌꯥꯗꯦ ꯅꯪꯒꯤ ꯐꯣꯟ ꯅꯝꯕꯔꯒ ꯃꯤꯡꯒ ꯊꯥꯔꯛꯑꯣ ꯃꯤꯁ ꯑꯩꯒꯤꯁꯨ ꯀꯔꯤꯌꯥꯔꯒꯤꯗ ꯍꯥꯞꯄꯤꯌꯣ
ꯀꯔꯌꯥꯒꯤ ꯍꯧꯖꯤꯛ ꯔꯦꯖꯤꯁꯇꯔ ꯇꯧꯕ ꯌꯥꯔꯤꯕꯣꯔꯤꯅ
ꯌꯥꯔꯝꯈꯤꯅꯤ
ꯑꯩꯅ ꯑꯩꯈꯣꯏ ꯏꯃꯥꯟꯅꯕꯤ ꯋꯥꯔꯤ ꯁꯥꯟꯅꯅꯕꯅꯤꯅ ꯑꯝꯕꯤꯀꯥꯒ ꯏꯅꯥꯎꯒ ꯇꯧꯕꯗꯣ ꯇꯧꯑꯣꯕꯨ ꯌꯥꯗꯦꯅꯦ
ꯍꯥꯏꯖꯟꯂꯨꯅꯨꯗ ꯍꯥꯏꯖꯜꯂꯨꯅꯨ ꯍꯥꯏꯗꯤ ꯀꯤꯕ ꯃꯤꯗꯨꯗꯤꯀꯣ
ꯍꯣꯏ ꯍꯣꯏ
ꯍꯥꯏꯖꯟꯅꯨ ꯑꯩ ꯁꯨꯡ ꯍꯥꯏꯗꯦ ꯀꯩꯒꯨꯝꯕ ꯅꯪ ꯅꯪ ꯀꯤꯕꯒꯤ ꯃꯑꯣꯡ ꯃꯇꯧ ꯎꯂꯕ ꯑꯩ ꯅꯣꯡꯃ ꯁꯨꯪꯡꯍꯧ ꯍꯧꯔꯣꯏ ꯁꯨꯡꯍꯧ ꯍꯧꯔꯣꯏ ꯍꯥꯏꯗꯤ ꯍꯥꯏꯐꯦꯠ ꯍꯥꯏꯔꯝꯃꯁꯨꯀꯣ ꯍꯥꯏꯗꯤ ꯑꯩ ꯏꯁꯥꯅꯗꯤ ꯈꯪꯖꯩꯌꯦꯕ ꯑꯩ ꯅꯪꯅ ꯅꯪꯅ ꯑꯩꯉꯣꯟꯗ ꯍꯪ ꯍꯧꯔꯛꯄꯗ ꯑꯃ ꯄꯩꯁꯥꯒꯤ ꯑꯃ ꯑꯩꯁꯨ ꯀꯤꯕꯩ ꯇꯧꯗ꯭ꯔꯥ ꯇꯧꯗꯦꯗꯅ ꯑꯗꯨ ꯆꯞ ꯆꯞ ꯃꯥꯟꯅꯩꯕ ꯑꯩꯅ ꯑꯩꯅ ꯍꯥꯟꯅ ꯇꯧꯈꯤꯕ ꯑꯩꯗꯤ ꯀꯩꯝ ꯈꯟꯗꯕꯒꯤ ꯇꯧꯕ ꯋꯥꯅꯦꯕꯀꯣ
ꯍꯣꯏ
ꯑꯗꯨꯗꯤꯗ ꯉꯃꯔꯦ ꯍꯥꯏꯕꯗꯤ ꯑꯩꯅꯒꯤ ꯈꯣꯏꯗ ꯁꯣꯡ ꯍꯊꯜꯂꯛꯄ ꯃꯥꯅ ꯍꯥꯏꯅꯦ ꯑꯥꯏ ꯐꯣꯟ ꯄꯥꯏꯅꯔꯤꯁꯦ ꯁꯦꯂꯦꯕ꯭ꯔꯤꯇꯤ ꯃꯌꯥꯝ ꯄꯥꯏꯅꯔꯤꯁꯦ ꯀꯦꯃꯦꯔꯥ ꯐꯖꯕꯩ ꯋꯥ ꯈꯛꯇ ꯅꯠꯇꯦ ꯁꯦꯀ꯭ꯌꯨꯔꯤꯇꯤ ꯍꯦꯟꯕꯩꯅꯤ ꯍꯣꯏ ꯆꯨꯝꯃꯦ ꯃꯥꯥꯅ ꯍꯥꯏꯗꯣ ꯁꯦꯀ꯭ꯌꯨꯔꯤꯇꯤ ꯌꯥꯝ ꯑꯣꯏꯌꯦꯕ ꯈꯪꯕ꯭ꯔꯥ ꯁꯦꯀ꯭ꯌꯣꯔ ꯌꯥꯝ ꯑꯣꯏꯕ ꯑꯗꯣ ꯑꯩꯅ ꯍꯧꯖꯤꯛ ꯑꯦꯟꯗꯣꯏꯗꯀꯤ ꯑꯣꯏꯗꯕ꯭ꯔꯣ ꯍꯥꯏꯔꯤꯁꯦ ꯈꯪꯕ꯭ꯔꯥ ꯃꯥꯅ ꯑꯦꯟꯗ꯭ꯔꯣꯏꯗꯠꯇ ꯌꯥꯔꯅ ꯑꯦꯟꯗ꯭ꯔꯣꯏꯗꯅ ꯈꯔ ꯀꯩꯗꯧꯋꯌꯦ ꯈꯪꯕ꯭ꯔꯥ ꯑꯗꯣ ꯑꯣꯏ ꯑꯣꯏꯅꯅꯤ ꯈꯪꯗꯦ ꯁꯤ ꯑꯦꯞ ꯀꯩꯗꯧꯕꯁꯦ ꯑꯩꯈꯣꯏꯅ ꯇꯧꯔꯤꯁꯦ ꯑꯗ ꯑꯩꯅ ꯑꯩ ꯑꯗꯨꯗꯣ ꯑꯩꯗꯤ ꯍꯥꯏꯗꯤ ꯍꯥꯏꯔꯧꯗ꯭ꯔꯦ ꯑꯃꯨꯛ ꯑꯩꯅ ꯑꯃꯨꯛ ꯈꯜꯂꯛꯅꯤꯀꯣ ꯄ꯭ꯂꯦ ꯏꯁꯇꯣꯔꯗ ꯈꯪꯕ ꯑꯦꯞꯁ ꯑꯃ ꯍꯥꯏꯔꯤꯁꯦ ꯌꯥꯝ ꯊꯤꯅ ꯁꯦꯀ꯭ꯌꯣꯔ ꯑꯣꯏꯔꯕ ꯑꯦꯞꯁꯅꯦꯕ ꯈꯪꯕ꯭ꯔꯥ
ꯃꯥꯅꯦ ꯃꯥ
ꯀꯩꯝꯇ ꯇꯧꯗ꯭ꯔꯕ ꯑꯦꯞꯅꯦꯕ ꯍꯥꯏꯗꯤ ꯄ꯭ꯂꯦ ꯏꯁꯇꯣꯔ ꯑꯃꯅ ꯍꯥꯏꯗꯤ ꯀꯩꯗꯧꯔ ꯈꯣꯠꯂ ꯑꯩꯈꯣꯏꯒꯤ ꯏꯁꯥꯒꯤ ꯑꯦꯟꯗ꯭ꯔꯣꯏꯗ ꯑꯣꯏꯒꯦꯔꯥ ꯑꯥꯏ ꯑꯣ ꯑꯦꯁ ꯑꯣꯏꯒꯦꯔꯥ ꯑꯥꯏꯐꯣꯟ ꯑꯣꯏꯒꯦꯔꯥ ꯍꯥꯏꯗꯤ ꯏꯁꯥꯒꯤ ꯁꯦꯀ꯭ꯌꯣꯔ ꯑꯣꯏꯖꯔꯦꯅ ꯑꯩꯈꯣꯏꯒꯤ ꯁꯦꯀ꯭ꯌꯨꯔꯤꯇꯤ ꯇꯦꯁ ꯌꯥꯎꯅꯦꯈꯣꯏ ꯑꯦ ꯑꯃꯗꯥꯎꯟ ꯇꯧꯔ ꯁꯦ꯭ꯌꯨꯔꯤꯇꯤꯦꯁ ꯑꯅ ꯇꯧꯕꯅꯦꯕ ꯈꯪꯕꯥ ꯍꯣꯏ ꯑꯦꯟꯗ꯭ꯔꯣꯏꯗꯀꯤꯁꯨ ꯑꯗꯨ ꯂꯩꯔꯤꯅꯤ ꯑꯩꯈꯣꯏꯒꯤꯁꯨ ꯁꯦꯀ꯭ꯌꯣꯔ ꯂꯩꯖꯩꯅꯦꯕ ꯍꯣꯏ ꯑꯩꯈꯣꯏ ꯏꯂꯤꯒꯦꯜ ꯑꯦꯞꯇ ꯌꯦꯡꯕ ꯃꯌꯥꯝ ꯌꯥꯏ ꯈꯣꯠꯂꯤ ꯑꯩꯈꯣꯏ ꯗꯃꯥꯏꯒꯤꯀꯣ
ꯎꯝ
ꯑꯗꯣ ꯅꯉꯣꯟꯗꯒꯤ ꯁꯥꯎꯅꯤꯡꯉꯛꯄ ꯍꯥꯏꯇꯥꯔꯦ ꯑꯩꯗ ꯑ ꯉꯥꯏꯍꯥꯛꯇꯪ ꯇꯦꯟꯁꯟꯁꯦ ꯀꯥꯡꯉꯣꯏꯗ
ꯗꯀꯥꯏ ꯑꯃꯗꯕꯤ ꯈꯥꯟꯗ꯭ꯔꯦ ꯍꯧꯖꯤ ꯀꯗꯤ ꯏ ꯉꯕꯤꯗ ꯀ ꯍꯪ ꯑꯗꯨꯗ ꯍꯇ ꯁꯪꯂꯥꯟ ꯔꯤꯌꯥ ꯍꯃꯦꯅ ꯃꯁꯗ
ꯆꯂ ꯀꯤꯔꯣ ꯂ ꯏꯗ
ꯑꯥꯎ ꯃꯥꯅꯦ
ꯑꯣ ꯇꯔꯥ ꯐꯔꯦꯀꫭ
ꯑꯥ